ꯍꯂꯣ
ꯍꯜꯂꯣ
ꯑꯣ ꯇꯥꯕ꯭ꯔꯣ ꯇꯥꯕ꯭ꯔꯣ
ꯍꯂꯣ ꯇꯥꯔꯦ ꯇꯥꯔꯦ꯫
ꯎꯝ ꯀꯃꯥꯏ ꯀꯃꯥꯏ ꯇꯧꯔꯤꯒꯦ꯫
ꯑꯩꯁꯦ ꯑꯅꯥꯕꯒꯤ ꯌꯥꯝ ꯀꯜꯂꯤꯌꯦ ꯑꯅꯥꯕꯁꯦ꯫ ꯆꯥꯕ ꯊꯛꯄ ꯅꯠꯇꯦ
ꯑꯗꯣ ꯍꯧꯖꯤꯛ ꯃ ꯀꯅꯣ ꯃꯅꯤꯄꯨꯔꯗ ꯂꯩꯔꯤ ꯅꯠꯇ꯭ꯔꯣ꯫
ꯃꯅꯤꯄꯨꯔꯒꯤ ꯀꯩꯅꯣ ꯅꯣꯡꯖꯨ ꯅꯨꯡꯁꯥꯒꯤ ꯐꯤꯕꯝꯗꯤ ꯀꯃꯥꯏꯅ ꯇꯧꯔꯤꯒꯦ꯫ ꯍꯜꯂꯣ
ꯐꯧꯕꯨꯛ ꯑꯃꯠꯇ ꯌꯥꯗꯔꯦ꯫
ꯎꯝ꯫ ꯅꯣꯡꯗꯤ ꯑꯗꯨꯝ ꯐꯖꯅ ꯆꯨꯔꯤꯕ꯭ꯔꯥ ꯅꯠꯇ꯭ꯔꯥ ꯀꯃꯥꯏꯅ ꯇꯧꯒꯦ꯫
ꯎꯝ ꯅꯣꯡꯗꯤ ꯆꯨꯏ ꯉꯁꯤꯗꯤ ꯀꯌꯥ ꯇꯥꯗ꯭ꯔꯦ꯫ ꯑꯅꯥꯕꯩ ꯀꯟꯗꯤꯁꯟꯁꯦ ꯌꯥꯝ ꯂꯨꯔꯦ ꯍꯧꯖꯤꯛ ꯐꯤꯕꯝ ꯌꯥꯝꯅ ꯍꯥꯟꯅ ꯅ ꯐꯠꯇ꯭ꯔꯦ ꯍꯧꯖꯤꯛꯇꯤ ꯆꯥꯑꯣ ꯊꯛꯑꯣ ꯑꯃꯠꯇ ꯌꯥꯗꯔꯦ꯫
ꯑꯣ꯫
ꯍꯌꯦꯡꯁꯦ ꯗꯥꯛꯇ꯭ꯔ ꯂꯥꯛꯀꯅꯦꯌꯦ ꯑꯗꯨ ꯗꯥꯛꯇꯔꯒꯤꯗꯣ ꯍꯌꯦꯡꯁꯦ ꯌꯦꯡꯍꯜꯂꯒ ꯀꯔꯤ ꯇꯧꯕ ꯌꯥꯏ ꯃꯥ ꯃꯁꯥꯁꯦ ꯆꯤꯛꯄꯒꯤ ꯆꯤꯛꯄ ꯂꯥꯎꯕ ꯇꯑꯣꯏ ꯅꯨꯡ ꯂꯩꯕꯒꯤ ꯑꯗꯨꯅ ꯍꯌꯦꯡ ꯗꯥꯛꯇꯔ ꯌꯦꯡꯊꯣꯛꯑꯒ ꯆꯤꯛꯄ ꯅꯥꯕꯒꯤꯗꯣ ꯍꯤꯗꯥꯛ ꯂꯩꯍꯟꯒꯦ ꯍꯥꯏꯅ ꯈꯜꯂꯤ ꯑꯗꯨ ꯇꯧꯒꯦꯅ ꯈꯟꯅꯔꯤ
ꯑꯣ ꯑꯗꯣ ꯍꯧꯖꯤꯛ ꯅꯨꯡꯁꯥꯅꯣ ꯇꯧꯅꯤꯅ ꯆꯥꯕ ꯊꯛꯄꯗꯤ ꯀꯔꯤ ꯆꯤꯟꯖꯥꯛꯅ ꯑꯌꯥꯝꯕ ꯁꯥꯟꯅꯒꯦ ꯑꯥ